ꯕ‌ꯣꯔꯥ ꯆꯥꯒ‌ꯦꯅ ꯐꯝꯗꯔꯤ ꯍꯨꯖꯤꯛ
ꯑꯁ ꯀꯗꯥꯏꯗ
ꯗꯨꯀꯥꯟꯗꯅꯦ ꯌꯥꯝꯃꯦꯠ ꯃꯤ ꯌꯥꯝꯃꯦ ꯃꯤ ꯃꯔꯤ ꯃꯉꯥ
ꯅꯊꯟꯗ ꯎꯝ ꯑꯁ ꯅꯊꯝꯗ ꯆꯥꯕ ꯌꯥꯗ꯭ꯔꯣ
ꯅꯪꯅ ꯆꯥꯕꯗ ꯄꯨꯛ ꯊꯟꯗꯕ ꯃꯌꯥꯝ ꯆꯥꯃꯤꯟꯅꯔ ꯀꯥꯟꯗ ꯊꯟꯕ
ꯁꯦ ꯁꯦ ꯑꯩꯗꯤ
ꯆꯥꯃꯤꯟꯅꯕꯅ ꯍꯥꯎꯕꯅꯦ
ꯑ‌ꯣ ꯑꯗꯨ ꯑꯣꯏꯔꯁꯨ ꯑꯁ ꯑꯩꯗꯤ ꯇꯜꯂꯦ ꯆꯥꯃꯤꯟꯅꯕ ꯇꯜꯂꯦ
ꯆꯥꯛ
ꯅꯪ ꯂꯩꯐꯝꯗ‌ꯣ ꯀꯗꯥ ꯀꯠ
ꯅ‌ꯣꯡ ꯆꯨꯗꯕꯤꯗ ꯅꯨꯡꯁꯥ ꯀꯟꯅ ꯁꯥꯔꯤ
ꯂ ꯂꯥꯡꯒꯅꯣ ꯍꯥꯏꯌꯣ ꯅꯣꯏ ꯀꯅꯥ ꯀꯅꯥꯅꯣ
ꯍ‌ꯣꯏꯅ‌ꯦ ꯌꯥꯝ ꯂꯥꯡꯉ‌ꯦ ꯃꯣꯏꯁ‌ꯦ
ꯑꯁ ꯀꯔꯤꯅ‌ꯣ ꯌꯥꯗꯦ ꯍꯥꯏꯈ‌ꯣ ꯌꯥꯗ꯭ꯔ‌ꯣ ꯑꯗꯨꯗꯤ
ꯀꯥꯔꯟ ꯌꯥꯝ ꯇꯧꯋꯤꯅꯦ ꯃꯣꯏ ꯀꯥꯡꯕꯨꯁꯦ
ꯆꯥꯅꯤꯡꯕ꯭ꯔꯣ ꯅꯣꯡ ꯆꯨꯗꯦ ꯅꯨꯡꯁꯥ ꯌꯥꯝ ꯀꯟꯅ ꯁꯥꯏꯌꯦꯕ
ꯅꯣꯡ ꯅ‌ꯣꯡ ꯆꯨꯕꯗꯨꯗ ꯅꯣꯡ ꯆꯨꯕꯗꯨꯗ ꯅꯪ ꯅꯪ ꯅꯤꯡꯁꯤꯡꯂꯛꯄ
ꯑ‌ꯣꯅ ꯕꯣꯜ ꯁꯥꯟꯅ ꯆꯠꯅꯈꯤꯕꯔ ꯃꯣꯏ
ꯑꯁ ꯑꯦ ꯁꯥꯟꯅꯥꯏꯌꯦ ꯁꯥꯟꯅꯥꯏꯌꯦ ꯑꯩ ꯌꯦꯡꯉ ꯂꯩꯌꯦ
ꯑꯣ ꯁꯟꯅꯕ꯭ꯔ‌ꯣꯕ
ꯁꯅꯥꯏ ꯁꯅꯥꯥꯏ
ꯑꯗꯨꯅꯦ ꯐꯣꯟ ꯄꯥꯏꯈꯠꯇꯦ ꯍꯥꯏꯔꯤꯕ
ꯀꯅꯥꯅ
ꯃꯤꯁꯤꯗ‌ꯣ ꯕ‌ꯣꯜ ꯁꯥꯟꯅꯩ ꯍꯥꯏꯁꯤꯗꯤ ꯁꯥꯟꯅꯔ ꯂꯩꯕ ꯐꯣꯟ ꯄꯥꯏ ꯀꯃꯥꯏ ꯄꯥꯏꯅꯤ
ꯐꯣꯟ ꯃꯥ ꯐꯣꯟ ꯄꯨ ꯄꯨꯔꯝꯃꯣꯏ
ꯁꯥꯏꯀꯜ ꯊꯧꯕꯗꯨꯅꯤ ꯍꯥ
ꯃꯥ ꯐꯣꯟ ꯄꯨꯗꯦꯕ
ꯐꯣꯟ ꯄꯥꯏꯗꯒ ꯄꯥꯏꯔꯝꯃꯣꯏꯕ ꯍꯣꯏ
ꯎꯝ ꯌꯨꯝꯗ ꯊꯝꯍꯧꯕꯅꯦ ꯅꯣꯏ ꯊꯕꯛ ꯋꯥꯠꯂꯤꯕꯣ ꯂ‌ꯣꯏ ꯂꯣꯏꯅꯤꯡꯉꯥꯏ
ꯁ ꯌꯥꯝ ꯋꯥꯠꯂꯤꯗ
ꯑꯣ ꯑꯁ ꯅꯪ ꯂꯥꯛꯀꯦ ꯍꯥꯏ ꯑꯣ ꯅꯪ ꯍꯧꯖꯤꯛ ꯂꯥꯛꯑꯗꯤ ꯑꯩ ꯑꯥ ꯍꯩꯒꯨꯝꯕ ꯍꯦꯀꯦ ꯇꯧꯕ ꯅꯪ ꯂꯥ ꯇꯔꯗꯤ ꯏ ꯇꯜꯂꯦ
ꯁꯥꯔꯅꯤ ꯍꯧꯖꯤꯛ
ꯂꯥꯎ ꯂꯥꯎ ꯅꯪ ꯌꯧꯔꯒꯟꯗ ꯍꯦꯛꯀꯦ
ꯃꯤꯁꯤ ꯊꯥꯔꯛꯀꯦ ꯃꯤꯁꯤ
ꯅꯪ ꯂꯥꯛꯂꯔꯣꯏꯗ꯭ꯔꯣ
ꯑꯩ ꯃꯍꯨꯠꯇꯅ ꯃꯥ ꯂꯥꯛꯇꯣꯏꯅꯤꯅꯦ ꯕꯣꯜ ꯁꯅꯕꯁꯨ ꯃꯥꯅ ꯅꯩꯕꯅꯤꯅꯦ ꯉꯔꯥꯡ ꯈꯨꯨꯠꯀ ꯂꯧꯊꯣꯛꯑꯒ ꯁꯥꯟꯅꯕꯗꯣ ꯎꯗ꯭ꯔꯥ
ꯃꯁꯥ ꯈꯔ ꯅꯣꯏꯇꯛ ꯇꯧꯕꯗ꯭ꯔꯣ ꯅꯁꯥ ꯈꯔ ꯅꯨꯡꯉꯥꯏꯕꯗꯨꯔꯥ ꯑꯣ
ꯔꯣꯌꯥ
ꯅꯪꯗꯤ ꯂꯥꯛꯑꯣꯏ
ꯑꯩꯁꯨ ꯂꯥꯛꯀꯅꯦ ꯑꯗꯨꯕꯨ ꯑꯩꯅ ꯈꯤꯇꯪ ꯊꯦꯡꯉꯛꯀꯗꯧꯕ
ꯉꯟꯅ ꯂꯥꯛꯑꯣ
ꯃꯤ ꯌꯥꯝꯕ꯭ꯔꯣ ꯉꯁꯤ
ꯃꯤ ꯌꯥꯝꯃꯦ ꯃꯤꯁꯦ ꯈꯪꯗꯦ ꯀꯌꯥ ꯀꯌꯥ ꯁꯅꯥꯕꯅꯣ ꯈꯪꯗꯦ ꯑꯁ ꯉꯁꯤꯁꯨ ꯃꯤ ꯌꯥꯝꯃꯦ
ꯀꯗꯧꯖꯥꯠꯂꯣꯅꯦ ꯃꯤ ꯑꯗꯨꯝ ꯌꯥꯝ ꯑꯃ ꯂꯩꯔꯦꯅꯦ
ꯃꯥꯄꯜ ꯃꯥꯄꯜ ꯃꯥꯄꯜ ꯁꯅꯥꯕ ꯃꯥꯜꯂꯦ ꯃꯤ ꯈꯣꯏ ꯌꯥꯝꯃꯦ
ꯁꯟꯗꯦ ꯑꯣꯏꯕꯗꯨꯅ ꯉꯔꯥꯡ ꯃꯤ ꯌꯥꯝꯕ꯭ꯔꯥ ꯍꯥꯏꯔꯒ ꯁꯟꯗꯦ ꯅꯠꯇꯕꯁꯨ ꯑꯗꯨꯝ ꯌꯥꯝꯃꯦꯕ
ꯎꯝ ꯑꯗꯨꯝ ꯌꯥꯝꯃꯦ ꯑꯗꯨꯁꯨ ꯑꯩꯈꯣꯏ ꯀꯩꯅꯣ ꯑꯩꯈꯣꯏ ꯀꯥꯡꯕꯨ ꯉꯥꯛꯇ ꯂꯣꯟ ꯃꯥꯟꯅꯕ ꯉꯥꯛꯇꯅꯦ
ꯑꯣ ꯀꯕꯨꯏ ꯉꯥꯛꯛꯇꯅꯦꯕ ꯅꯨꯡꯉꯥꯏꯕꯅꯦ ꯑꯗꯨꯗꯤ
ꯎꯝ ꯑꯇꯩꯥ ꯑꯝꯇ ꯌꯥꯎꯗꯝ ꯃꯥꯂꯦ
ꯆꯠꯀꯦꯗꯤ ꯆꯠꯂꯣ ꯇꯟꯅꯔꯤ ꯌꯥꯏ ꯌꯥꯝꯗꯦ ꯀꯕꯨꯏ ꯉꯥꯛꯇꯅꯦ ꯑꯥ ꯉꯔꯥꯡ ꯑꯗꯨꯃꯥꯏꯅ ꯁꯥꯟꯅꯔꯝꯒꯅꯤꯀꯣ
ꯀꯨꯏ ꯀꯨꯏꯗ꯭ꯔꯤꯌꯦ ꯍꯧꯕ
ꯍꯥꯎꯕ ꯀꯨꯏꯗ꯭ꯔꯤꯌꯦ ꯃꯤꯅꯤꯠ ꯃꯉꯥ ꯇꯔꯥ ꯈꯛꯇꯪ ꯑꯣꯏꯔꯤꯌꯦ
ꯎꯝ
ꯑꯩꯁꯤꯁꯨ ꯈꯣꯡꯎꯞ ꯑꯃꯗꯤ ꯂꯩꯔꯅꯤ ꯍꯟꯗꯛ ꯕꯣꯜ ꯁꯥꯟꯅꯅꯕ ꯈꯣꯡꯎꯞ ꯌꯥꯎꯗꯕꯁꯤ ꯕꯣꯜ ꯁꯅꯕ ꯅꯨꯡꯉꯥꯏꯇꯦꯕ
ꯈꯨꯠ ꯈꯣꯡ ꯈꯣꯡꯗꯣ ꯌꯥꯝ ꯀꯥꯎꯒꯜꯂꯦꯕ
ꯈꯣꯡꯗꯤ ꯑꯁ ꯈꯣꯡꯃꯛꯇꯤ ꯁꯅꯕ ꯅꯨꯡꯉꯥꯏꯇꯕꯅꯦ
ꯍꯣꯏ ꯅꯨꯡꯉꯥꯏꯇꯦꯕ ꯑꯩꯁꯨ ꯈꯣꯡꯎꯞ ꯑꯃ ꯂꯩꯗꯕ ꯁꯨꯡꯌꯥ ꯌꯥꯗ꯭ꯔꯦ ꯁꯨꯃꯥꯏ ꯅꯠꯇꯗꯤ ꯁꯤꯒꯤ ꯐꯤꯕꯝꯁꯤꯗꯗꯤ ꯕꯣꯜ ꯁꯥꯟꯅꯅꯤꯡꯉꯁꯨ ꯎꯄꯥꯏ ꯂꯩꯇꯦ
ꯅꯪꯕꯨ ꯉꯔꯥꯡ ꯁꯅꯥꯕ꯭ꯔꯥ
ꯁꯥꯟꯅꯩꯅꯦ ꯉꯥꯡ ꯑꯩꯅꯤꯅꯦ ꯅꯔꯤꯁꯦ
ꯑꯩꯁꯤ ꯌꯦꯡ ꯎ ꯎ ꯎꯗꯦ ꯑꯩ ꯅꯪ ꯁꯅꯥꯕꯗꯣ ꯐꯝꯕꯗꯨꯗꯤ ꯎꯑꯦ ꯎꯝ
ꯑꯩ ꯑꯃꯨꯛ ꯆꯪꯉꯦ ꯉꯥꯛꯇꯪ ꯉꯥꯏꯍꯥꯛꯇꯪ ꯄꯝꯕꯝ ꯑꯃꯒ ꯁꯤꯗꯤ ꯄꯦꯟꯗ꯭ꯔꯦ ꯑꯩ ꯆꯪꯗꯗꯤ ꯌꯥꯔꯔꯣꯏꯅ ꯆꯪꯉꯦ ꯑꯗꯨꯒ ꯁꯥꯟꯅꯔꯦ ꯑꯗꯨꯗ ꯅꯩꯕꯗꯤ ꯀꯩꯅꯣ
ꯅꯩꯔꯒ ꯄꯣꯕ꯭ꯔꯥ ꯉꯝꯕ꯭ꯔꯥ m...... ꯣ ꯌꯦꯕ꯭ꯔꯣ ꯉꯔꯥꯡꯅꯨꯡꯗꯥꯗꯣ
ꯂꯣꯏꯔꯝꯗꯥꯏꯗ ꯌꯦꯡꯉꯦ
ꯑꯣ
ꯅꯪꯗꯤ
ꯑꯁ ꯑꯩꯁꯨꯅꯦ ꯁꯦꯀꯦꯟ ꯍꯥꯐ ꯀꯩꯅꯣꯗ ꯌꯦꯡꯉꯦ ꯇꯝ ꯍꯧꯥꯎꯗꯣ ꯑ ꯑꯁ ꯐꯖꯩꯍꯦ ꯑꯁ ꯃꯥꯅꯥ ꯄꯤꯅꯦꯜꯇꯤ ꯂꯧꯕꯗꯣ ꯇꯧꯕꯗꯣ ꯑꯁ ꯑꯉꯥꯡꯒꯤ ꯇꯥꯏꯞꯇ ꯌꯥꯝ ꯈꯟꯅꯅꯤꯡꯕꯗꯣ ꯑꯥꯎ ꯌꯥꯎꯗꯦ ꯩꯔꯝꯗꯥꯏꯔ ꯆꯒꯨꯅꯦ ꯃꯥꯗ
ꯀꯔꯤꯒꯤꯅꯣꯕ
ꯈꯪꯗꯦ ꯑꯁꯥ ꯅꯨꯡꯉꯥꯏꯇꯕ꯭ꯔꯥ ꯈꯪꯗꯦ ꯑꯁ ꯊꯦꯡ ꯉꯁꯥꯡꯅꯁꯨ ꯐꯖꯅ ꯁꯥꯟꯅꯔꯗꯤ ꯍꯥꯏꯗꯤ ꯀꯩꯅꯣ ꯇꯧꯔꯗꯤ ꯐꯖꯕ ꯀꯌꯥꯝ ꯈꯠꯅꯅꯤꯡꯈꯤ ꯇꯞꯇ ꯁꯥꯟꯅꯁ ꯀꯗꯥꯏꯗꯒꯤ ꯄꯤꯗꯤ ꯌꯥꯎꯗꯦ
ꯀꯠꯅ ꯆꯩꯅꯕ ꯇꯧꯒꯦ ꯇꯧꯋꯤꯅꯤ ꯉꯔꯥꯡꯒꯤꯗꯨꯗꯤ ꯌꯦꯂꯣ ꯀꯥꯔꯠ ꯉꯠꯇ
ꯎꯝ ꯑꯁ ꯉꯁꯥꯏ ꯉꯁꯥꯏ ꯑꯌꯨ ꯀꯁꯨ ꯔ ꯐꯥꯎꯁꯕ ꯌꯥꯎ
ꯔꯦꯠ ꯀꯥꯔ ꯆꯥꯏꯅꯦ ꯑ ꯑꯗꯨꯁꯨ ꯔꯦꯠ ꯀꯥꯔꯗ ꯆꯥꯔꯒ ꯑꯗꯨꯝ ꯀꯥꯈꯤꯅꯦ
ꯎꯝ ꯀꯥꯏ ꯀꯥꯏ ꯐ ꯂꯔꯝꯗ ꯍꯥꯏꯗ ꯆꯕꯅꯦꯅ ꯑ
ꯑꯣꯏꯣꯏꯔꯝꯗꯥꯏꯗ ꯅꯠꯇꯦꯍꯦ ꯌꯥꯝ ꯋꯥꯠꯂꯤꯍꯦ ꯑꯦꯛꯁꯇ꯭ꯔꯥ ꯇꯥꯏ ꯑꯦꯁꯇ꯭ꯔꯥ ꯑꯦꯁꯇ꯭ꯔꯥ ꯇꯥꯏ ꯃꯤꯅꯤꯇꯔꯥ ꯊꯣꯏꯅꯤꯅꯦ
ꯎ ꯑꯩꯅ ꯀꯩꯅꯣꯗ ꯂꯣꯏꯔꯝꯗꯥꯏꯅꯦꯅ ꯈꯟꯕ
ꯣꯏ ꯌꯥꯝꯗꯥꯏ ꯅꯠꯇ ꯄꯨꯡꯈꯥꯏ ꯄꯨꯡꯈꯥꯏꯃꯨꯛꯇꯤ ꯑꯣꯏꯔꯝꯃꯗ꯭ꯔꯥ ꯄꯨꯡꯈꯥꯏꯃꯨꯛ ꯑꯣꯏꯔꯝꯃꯛꯇ꯭ꯔꯁꯨ ꯌꯥꯏ
ꯑꯩꯗ ꯑꯗꯨꯗ ꯃꯠꯇꯦꯛ ꯑꯥ ꯑꯗꯨ ꯃꯇꯦꯛꯛꯇꯣ ꯌꯦꯡꯉꯦ ꯑꯗꯨꯗꯒꯤ ꯍꯧꯒꯠꯂꯒ ꯆꯥꯛ ꯊꯣꯡꯉꯦ
ꯑꯦ ꯀꯠꯆ ꯄꯤꯗꯁꯨ ꯌꯥꯗꯤ ꯌꯥꯕꯅꯦ ꯑꯗꯨꯒꯤꯗ
ꯑꯦꯥꯗ ꯄꯁꯜꯂꯦ ꯈꯪꯦ ꯌꯦꯦꯜꯂꯣ ꯄꯤꯔꯒ ꯂꯣꯏꯔꯦ ꯑꯗꯨꯒꯕꯨ
ꯍꯣꯔꯦꯟꯗꯤ ꯀꯅꯥ ꯀꯅꯥ ꯂꯣꯟ ꯂꯩꯕꯗꯣ ꯑꯁ
ꯀꯣꯔꯣꯔꯇꯨꯒꯜꯒ ꯁꯄꯦ ꯅꯩꯔꯛꯀꯗꯧꯔꯕꯅꯤ ꯍꯣꯏꯅꯤ ꯅꯩꯔꯛꯀꯗꯧꯔꯕꯅꯤ
ꯑꯅꯤ ꯑꯍꯨꯝ ꯆꯥꯗꯧ ꯃꯥꯜꯂꯦ
ꯈꯔꯗꯤ ꯁꯨꯝ ꯆꯥꯈꯤꯗꯧ ꯃꯥꯜꯂꯦ ꯑꯩꯗꯤ ꯏꯁꯄꯦꯟꯗ ꯁꯞꯄꯣꯔꯠ ꯂꯩꯔꯦ
ꯃꯣꯏꯗꯣ ꯌꯥꯝ ꯆꯥꯔꯗꯤ ꯐꯂꯛꯕꯅꯤꯅꯦ
ꯌꯥꯝ ꯃꯥꯜꯅ ꯏꯀꯗꯕ ꯃꯥꯂꯦ ꯌꯥꯝ ꯃꯥꯂ ꯑꯃ ꯑꯃꯨꯛ ꯁ ꯤꯇꯨꯗ ꯊꯝꯃꯗꯤ ꯑꯃꯨꯛ ꯌꯥꯔꯣꯏꯀꯣ
ꯊꯝꯗꯧ ꯃꯥꯜꯂꯦ ꯍꯣꯔꯦꯟꯗꯤ ꯐꯨꯜ ꯐꯨꯜ ꯑꯣꯏꯗꯧ ꯃꯥꯜꯂꯦ
ꯃ ꯅ ꯏꯅꯦ ꯃꯤꯁ ꯄꯅ
ꯑ ꯐꯕꯉꯥ
ꯍꯣꯔꯦꯟꯗꯤ ꯅꯪ ꯅꯤꯡꯊꯧ ꯅꯠꯇ꯭ꯔꯦꯅꯦꯀꯣ ꯍꯌ‌ꯦ ꯍꯣꯔꯦꯟ ꯍꯌꯦꯡ ꯍꯌꯦꯡ ꯑꯌꯨꯛ ꯅꯥ ꯑꯩ ꯍꯌꯦꯡ ꯑꯌꯨꯛ ꯇꯥꯔꯦꯅꯦ
ꯑꯥ
ꯑꯣ ꯍ‌ꯣꯔ‌ꯦꯟꯗꯤ ꯅꯤꯡꯊꯧ ꯅꯠꯇ꯭ꯔꯦꯕ
ꯑꯥ ꯍꯣꯔꯦꯟ ꯍꯣꯔꯦꯟ ꯅꯤꯡꯊꯧꯅꯤꯅꯦ
ꯍꯥ ꯍꯣꯔꯦꯟ ꯅꯤꯡꯊꯧꯅꯦꯕ
ꯎꯝ
ꯑꯣ ꯍꯣꯔꯦꯟꯔꯣ
ꯑꯥ
ꯑꯩꯗꯤ ꯍꯌꯦꯡꯔꯅ ꯈꯜꯂꯨꯝꯅꯦ
ꯁꯪꯁꯥꯏ ꯑꯌꯨꯛꯇ ꯊ‌ꯣꯛꯂꯛꯑꯦ
ꯎꯝ
ꯊꯕꯛ ꯂꯩꯇ꯭ꯔꯤꯅꯦ ꯉꯁꯤꯒꯤꯗꯤ ꯇ ꯊꯕꯛ ꯂꯩꯇ꯭ꯔꯦ
ꯊꯕꯛ ꯂꯩꯇ꯭ꯔꯕꯣ ꯆꯥꯔꯒ ꯂꯣꯏꯔꯦ ꯉꯁꯤꯗꯤ ꯆꯥꯕ ꯈꯛꯇꯪ ꯑꯣꯏꯔꯦꯕ ꯊꯕꯛ ꯍꯥꯏ
ꯎꯝ ꯆꯥꯔꯒ ꯑꯥ ꯕꯣꯜ ꯕꯣꯜ ꯂꯥꯛꯄ ꯉꯥꯏꯕ ꯇꯥꯔꯦ
ꯑꯩꯁꯨ ꯑꯗꯨꯃꯥꯏꯅ ꯇꯧꯔꯒ ꯌꯦꯡꯒꯗ ꯑꯃꯨꯛꯀ ꯊꯣꯡꯕꯤ ꯊꯥꯛꯄꯤꯅꯕ ꯃꯤ ꯂꯩꯔꯗꯤ ꯐꯒꯗꯕꯅꯤꯅꯦ ꯍꯜꯂꯒ ꯊꯣꯡꯕꯁꯤꯅꯦ ꯑꯩꯅ ꯈ꯭ꯋꯥꯏ ꯇꯜꯂꯤꯖ ꯑꯗꯨꯃꯥꯏꯅ ꯊꯤꯕꯅ ꯐꯒꯗ꯭ꯔꯥ ꯑꯩꯖꯨ ꯈꯜꯂꯤꯅꯦ ꯑꯗꯨꯒꯤꯗꯣ ꯃꯗꯨꯅꯤ ꯑꯩꯅ ꯁꯜꯂꯤꯁꯦ ꯑꯦ ꯀꯣꯏꯔꯛꯏꯔꯣ
ꯁꯥꯏꯀꯜ ꯂꯥꯛꯄ꯭ꯔꯣ ꯒꯥꯔꯤ ꯃꯆꯥ ꯂꯥꯛꯄ꯭ꯔꯣ
ꯑꯩꯔꯣ
ꯑꯥ
ꯍꯥ ꯑꯣ ꯒꯔꯤ ꯃꯆꯥꯥꯅꯦ
ꯁꯥꯏꯀꯜ ꯂꯥꯛꯑꯦꯕ
ꯇꯃ ꯈꯣꯏꯁꯨ ꯂꯥꯛꯄ ꯑꯗꯨꯅ ꯒꯔꯤꯗ ꯂꯥꯛꯑ‌ꯦ
ꯅꯨꯡꯉꯥꯏꯔ‌ꯦꯅꯦ ꯑꯗꯨꯗꯤ
ꯎꯝ
ꯌꯥꯝ ꯅꯨꯡꯉꯥꯏꯔꯦꯕ
ꯑꯦ ꯑꯌꯥꯝꯕꯗꯨꯁꯨ ꯑꯍ ꯑꯝ ꯀꯥꯆꯤꯟꯗ ꯀꯥꯆꯤꯟꯗ ꯐꯝꯃꯒ ꯐꯣꯟ ꯇꯧꯏ
ꯑꯣ ꯁꯥꯟꯅꯗꯦꯕ ꯃꯣꯏ
ꯃꯥꯗꯤ ꯉꯁꯥꯏ ꯁꯟꯅꯒꯦꯅꯗꯤ ꯍꯥꯏꯔꯝꯃꯒ ꯆꯠꯈꯤꯕꯅꯤꯅꯦ ꯑꯩ ꯃꯅꯥꯛꯇ ꯂꯥꯛꯑꯝꯃꯦ ꯉꯁꯥꯏ
ꯎꯝ
ꯉꯁꯥꯏ ꯑꯩ ꯃꯅꯥꯛꯇ ꯃꯣꯏ ꯑꯅꯤ ꯂꯥꯛꯑꯝꯃꯦꯕ ꯀꯅꯥꯅ‌ꯣ ꯅꯠꯇꯦ ꯑꯩ ꯃꯐꯝꯗꯨꯗ ꯍꯣꯏ
ꯎꯝ
ꯑꯗꯨꯒꯤ ꯀꯨꯏꯅ ꯂꯩꯔꯝꯃꯦ ꯑꯩ ꯃꯅꯥꯛ ꯇ‌ꯣ ꯗꯤꯜ ꯂ‌ꯦꯟꯅꯗ ꯍꯣꯇꯦꯜꯗ ꯆꯥ ꯊꯛꯄ ꯆꯠꯂꯦ ꯑꯗꯨꯒ ꯆꯥꯕꯨꯗꯤ ꯊꯛꯇ꯭ꯔꯦꯀꯣ
ꯎꯝ
ꯆꯥꯕꯨꯗꯤ ꯆꯥꯕꯨꯗꯤ ꯊꯛꯇ꯭ꯔꯦ ꯑꯗꯨꯏꯁꯨ ꯀꯩꯅꯣ ꯁꯨꯈꯥ ꯔ‌ꯣꯇꯤ ꯆꯥꯔꯦ ꯆꯥꯍꯥꯎ ꯇꯟ ꯆꯥꯔꯦ ꯑꯥ ꯁꯟ ꯃꯅꯨꯡꯁꯥ ꯊꯣꯡꯕꯒ ꯆꯥꯔꯦ
ꯎꯝ ꯅꯠꯇ‌ꯦ ꯅꯣꯏ ꯊꯕꯛ ꯃ ꯃꯐꯝꯗ ꯑꯗꯨꯝ ꯆꯥꯐꯝꯒꯨꯝꯕ ꯂꯩꯕ꯭ꯔꯥ ꯆꯥꯛꯈꯨꯝ
ꯆꯥꯛꯈꯨꯝꯔꯣ
ꯑꫭ
ꯂꯩꯇꯦꯅ ꯑꯗꯨꯗꯤ
ꯑꯗꯨꯗꯤ ꯑꯗꯨꯝ ꯀ ꯑꯗꯨꯝ ꯂꯩꯕ꯭ꯔꯕ
ꯍꯥꯥ
ꯀꯥ ꯂꯩꯕ꯭ꯔꯕ ꯅꯣꯏ ꯑ ꯊꯕꯛ ꯃꯨꯐꯝꯗꫭ
ꯀ ꯍꯥꯏꯁꯤ ꯗꯨꯀꯥꯟ ꯃꯅꯨꯡꯗꯅꯤ
ꯑꯣ ꯑꫭ
ꯑꯩ ꯗꯨꯀꯥꯟꯒꯨꯝꯕꯅꯤꯗ ꯅꯨꯡꯉꯥꯏ ꯑꯩ ꯗꯨꯀꯥꯟ ꯃꯄꯨ ꯁꯥꯔ ꯂꯩꯕꯅꯤꯗ
ꯎꯝ ꯐꯩꯅꯦ ꯑꯗꯨꯗꯤ
ꯑꯥ ꯑꯗꯨ ꯑꯗꯨꯒꯤ ꯐꯣꯟ ꯋꯥꯔꯤ ꯁꯥꯟꯅꯕ ꯈꯣꯠꯅꯕꯗꯤ ꯑꯗꯨꯝ ꯌꯥꯏꯑꯕꯀꯣ ꯃꯄꯥꯟ ꯆꯠꯈ꯭ꯔꯗꯤ ꯑꯍ ꯃꯤꯒ ꯋꯥꯔꯤꯔꯤ ꯁꯟꯅ ꯅꯨꯡꯉꯥꯏꯇꯦꯗꯅ ꯒꯥꯔꯤ ꯃꯀꯣꯟꯒ ꯇꯥꯕꯗ ꯅꯨꯡꯉꯥꯏꯇꯕ
ꯑꯗꯨ ꯑꯁ ꯀꯩꯅꯣꯅꯦꯅꯦ ꯃꯄꯨ ꯃꯆꯥꯅꯤꯅꯦ ꯑꯗꯨꯗꯤ
ꯍꯣꯏ ꯃꯄꯨ ꯁꯦꯀꯦꯟ ꯍꯥꯏꯇꯥꯔꯦ
ꯍꯁ ꯅꯣꯡꯁꯦ ꯃꯪꯉꯦ
ꯁꯤꯗꯁꯨ ꯍꯧꯖꯤꯛ ꯅꯣꯡꯃꯉꯔꯛꯑꯦ ꯅꯣꯡ ꯆꯨꯒꯦ ꯆꯨꯒꯦ ꯇꯧꯔꯦ
ꯁꯤꯗꯗꯤ ꯆꯨꯕꯗꯤ ꯂꯦ ꯂꯦ ꯂꯦꯞꯈ꯭ꯔꯦ
ꯕꯣꯜ ꯁꯥꯟꯅꯕ ꯀꯥꯡꯕꯨꯒꯤꯗꯤ ꯅꯨꯡꯉꯥꯏꯔꯝꯃꯅꯦ ꯋꯦꯗꫪꯁꯦ
ꯎꯝ ꯆꯞ ꯆꯥꯔꯦ ꯃꫭꯏꯗꯤ ꯑꯁ ꯃꫭꯏ ꯅꯨꯡꯉꯥꯏꯇꯕ ꯍꯥꯏꯕꯁꯦ ꯃꯤ ꯈꯨꯌꯥꯗꯣ ꯑꯗꯨꯅ
ꯑꯗꯨ ꯄꯥꫪꯇꯤ ꯑꯃꯨꯛ ꯈꯥꯏꯗꯣꯛꯀꯗꯧꯕꯅꯤ ꯃꯤ ꯌꯥꯝꯃꯜꯂꯗꯤ ꯅꯨꯡꯉꯥꯏꯇꯕꯅꯤ
ꯕꫭꯜ ꯄꯨꯔꯛꯇꯕꯩ ꯃꯥꯜꯂꯦ
ꯉꯔꯥꯡꯗꯤ ꯉꯔꯥꯡꯗꯤ ꯑꯦꯛꯁꯇ꯭ꯔꯥꯒ ꯂꯩꯕꯅꯤꯍꯦ
ꯉꯁꯤꯗꯤ ꯑꯝꯇ ꯌꯥꯎꯗꯦ ꯉꯁꯤ ꯕꯣꯜ ꯑꯃꯈꯄ ꯑꯗꯨ ꯑꯃꯁꯨ ꯂꯩ ꯑꯗꯨ ꯅꯨꯡꯉꯥꯏꯇꯕ
ꯕꯦꯔꯥꯅꯤꯅꯦ
ꯃꯤ ꯈꯨꯣꯏ ꯌꯥꯝꯅꯦ ꯅꯍꯥꯟ ꯃꯄꯥꯟꯂꯣꯝꯗ ꯁꯥꯟꯅꯕ ꯃꯄꯥꯟꯗ ꯁꯥꯟꯅꯕ ꯃꯅꯤꯡ ꯀꯩꯅꯣ ꯃꯅꯤꯡꯂꯣꯝꯗ ꯑꯃ ꯂꯩꯅ ꯒ꯭ꯔꯥꯎꯟ
ꯑꯥ
ꯅꯥꯕꯁꯤꯡꯁꯨ ꯑꯁꯤꯗ ꯑꯗꯨꯝ ꯂꯥꯛꯄ ꯃꯥꯜꯂꯦ
ꯃꯦꯂꯥ ꯇꯧꯕꯒꯤ ꯁꯦꯝꯕꯒꯤꯀꯣ
ꯊꯣꯛ ꯑꯣ
ꯑꯗꯨꯗ ꯁꯥꯟꯅꯕ ꯌꯥꯗꯕꯒꯤꯅꯦ
ꯑꯗꯨ ꯀꯩꯗꯧꯉꯩ ꯁꯤ ꯁ ꯀꯩꯅꯣ ꯇꯧꯗꯣꯏꯅꯣ ꯃꯦꯂꯥꯒꯤꯗꯣ